ꯎꯝ ꯇꯥꯔꯕꯣ
ꯑꯥꯎ‌
ꯇꯥꯕ꯭ꯔꯣ ꯍꯥ
ꯇ ꯇꯥꯕ꯭ꯔꯣ ꯇꯥꯕ꯭ꯔꯣ ꯇꯥꯕ꯭ꯔꯣ
ꯇꯥꯏꯌ‌ꯦ
ꯑꯣ ꯇꯥꯔꯦ ꯇꯥꯔꯦ ꯑꯩꯁꯨ ꯇꯥꯔꯦ ꯇꯥꯔꯦ ꯑꯩꯁꯨ ꯇꯥꯔꯦ
ꯁꯤꯗꯤ ꯚ‌ꯣꯏꯁ ꯀꯩꯅ‌ꯣꯗ‌ꯣ ꯑꯥ ꯑꯁ ꯀꯩꯅꯣ ꯊꯥꯝꯕꯒ ꯌꯥꯗꯦꯅ‌ꯦꯍꯦ ꯁꯤꯗꯤ ꯂꯥꯎꯠ ꯏꯁꯄꯤꯀꯔ ꯊꯥꯕ
ꯂꯥꯎꯠ ꯊꯥꯕ ꯌꯥꯗꯤꯌ‌ꯦ ꯁꯤꯗꯤ
ꯌꯥꯗꯦ ꯑꯗꯨꯝ ꯀꯩꯅꯣꯗ ꯑꯥ ꯋꯥꯔꯤ ꯁꯥꯟꯅꯕꯒꯤ ꯑꯗꯨꯝ ꯀꯩꯅꯣ ꯇꯧ ꯇꯥꯔꯦꯅ
ꯎꯝ
ꯗꯨꯀꯥꯟꯗ ꯀꯅꯥ ꯀꯅꯥ ꯂꯩꯩꯅꯣ
ꯗꯨꯀꯥꯟꯗ ꯑꯉꯥꯡꯈꯩ ꯃꯣꯏ ꯀꯦꯔꯣꯝ ꯀꯥꯞꯄꯤ ꯖꯣꯅꯤꯁꯨ ꯍꯧꯖꯤꯛꯇ ꯂꯥꯛꯑꯝꯃꯒ ꯆꯠꯈꯤꯕꯗ ꯉꯥꯏꯔꯤ
ꯎꯝ ꯂꯩꯈꯤꯗꯣꯏ ꯅꯠꯇ꯭ꯔꯣ ꯅꯪ ꯅꯣꯏ ꯅꯣꯏ ꯅꯣꯏ ꯂꯩꯀꯥꯏ ꯑꯉꯥꯡ ꯌꯥꯎꯗ‌ꯦ
ꯑꯣ
ꯎꯝ
ꯖꯅꯤ ꯀ ꯌꯥꯝ ꯀꯣꯏꯔ ꯀꯩꯁꯦ ꯀꯈꯤꯕ
ꯑꯗꯨꯛꯇꯉꯥꯏ
ꯉꯥꯏꯒꯥꯏ
ꯑꯥ ꯃꯥꯏ ꯒꯥꯥꯏꯗ ꯂꯥꯛꯃꯤꯕꯣꯏꯗꯣ ꯄꯣꯠ ꯆꯩꯩ ꯍꯣꯜꯂꯨꯕ ꯃꯥꯜꯂꯦ
ꯑꯝ
ꯑꯩꯁꯨ ꯆꯛꯆꯥꯥ ꯇꯣꯛꯑꯒ ꯅꯪ ꯗꯨꯀꯥꯟꯗ ꯉꯥꯏꯍꯥꯛ ꯍꯥꯏꯊꯔꯛꯀꯦꯔ ꯈꯟꯕ ꯑꯉꯥꯡ ꯂꯧꯕꯤꯔꯝꯃꯒ
ꯀꯣ ꯍꯧ ꯖꯣꯅꯤ ꯍ ꯂꯥꯛꯀꯅꯤ ꯍꯥꯏꯈꯤꯕꯅꯤ ꯇꯣꯝꯄꯣꯅ
ꯍꯥꯥ
ꯇꯣꯝꯄꯣꯛꯅ ꯀꯧꯈꯤꯕꯅꯦꯕ ꯑꯩꯗꯤ ꯑꯩ ꯑꯩ ꯔꯤꯖꯥꯏꯟ ꯇꯧꯦ ꯖꯣꯅꯤ ꯀꯩꯅꯧꯒ ꯒꯠ ꯊꯤ
ꯅꯪ ꯈꯣꯡ ꯈꯔ ꯐꯔꯕꯣ
ꯑꯁ ꯈꯔ ꯐꯕ ꯉꯍꯥꯟꯈꯩ ꯇꯧꯗꯕ ꯑꯃ ꯇꯧꯔꯤꯅ ꯃꯔꯤꯁꯤ ꯏꯇꯤꯡ ꯇꯤꯡꯉꯤꯗ ꯅꯥꯕ ꯇꯣꯝꯄꯣꯛ ꯑꯣꯏꯕ ꯅꯤꯄꯥꯁꯤ ꯅꯥꯕ
ꯇꯣꯝꯐꯨ ꯇꯣꯝꯄꯨ ꯇꯣꯝꯐꯨꯅ ꯄꯥꯏꯔꯦ ꯑꯗꯒꯤ ꯑꯃ ꯑꯉꯥꯡ ꯑꯃꯅꯁꯨ ꯄꯥꯏꯗꯨꯗꯤ
ꯍꯣꯏ ꯃ ꯑꯉꯥꯡ ꯑꯃꯗꯨꯒ ꯇꯣꯝꯄꯣꯛꯀꯅ ꯄꯥꯕꯗꯨꯗꯅꯦ ꯃ ꯑꯃꯁꯤꯁꯨ ꯍꯤꯗꯥꯛꯇꯣ ꯉꯥꯎꯕꯅꯤꯅ ꯀꯟꯅ ꯃꯦꯠꯁꯤꯜꯂꯛꯏꯗꯧꯗ꯭ꯔꯣ
ꯑꯥ
ꯑꯄꯣꯝꯕꯗꯨꯗ
ꯑꯃꯗꯕ ꯍꯣꯏ ꯍꯥꯏꯖꯤꯟ ꯍꯥꯏꯖꯤꯟꯗꯅ ꯃꯦꯁꯟꯒꯤꯅꯤꯅ ꯌꯥꯝꯅ ꯅꯍ
ꯑꯗꯨꯅꯦꯃꯤ ꯑꯩ ꯐꯖꯝꯕ ꯈꯣꯡꯅꯦꯃꯤ ꯃꯣꯏ ꯀꯥꯔꯅꯤ ꯍꯦꯛ ꯇꯧꯕꯗ
ꯐ
ꯐꯔꯣꯏꯗꯕ ꯑꯉꯥꯡꯅꯤꯅꯦ ꯁꯤꯂꯁꯤꯗꯩ ꯇꯣꯝꯄꯣꯛꯁꯤꯗ ꯂꯩ ꯗꯥ ꯁꯌꯣꯁꯀꯤꯗ ꯎꯒꯤ ꯍꯧꯖꯤꯛ ꯑꯩ ꯊꯣꯛꯂꯛꯄꯗ
ꯑꯁ ꯃꯥ ꯄꯣꯠ ꯆꯩ ꯄꯨꯔꯜꯂꯁꯤꯒ ꯑꯩ ꯉꯥꯛꯇ ꯂꯥꯛꯀꯗꯣꯏꯅꯦ ꯑꯗꯨꯅ ꯑꯩꯅ ꯑꯩ ꯊꯛꯑꯔꯣꯏ ꯑꯩꯗꯤ ꯌꯥꯔꯦ ꯑꯩꯗꯤ ꯍꯦꯜꯂꯦ ꯊꯥ ꯑꯍꯨꯝ ꯆꯨꯝꯅ ꯍꯦꯟꯒꯗꯕꯅꯤ ꯑꯅ ꯍꯥꯏꯕ ꯑ ꯅꯣꯏ ꯑꯩ ꯊ ꯅꯣꯏ ꯊ ꯅꯣꯏ ꯊꯇ꯭ꯔꯁꯨ ꯑꯩ ꯊꯛꯀꯅꯦ
ꯣꯅꯤꯁꯤꯂ
ꯎꯝ ꯎ
ꯃꯤ ꯀꯌꯥ ꯂꯩ ꯀꯌꯥ
ꯃꯤ ꯃꯣꯏ ꯑꯉꯥꯡ ꯑꯃ ꯑꯅꯤ ꯑꯍꯨꯝ ꯃꯔꯤ ꯃꯉꯥ ꯖꯨꯔꯥ ꯐꯥꯔꯤ
ꯎꯝ ꯐ ꯍꯧꯖ ꯀꯁꯤꯝ ꯀꯁꯌꯥ ꯍꯥ ꯅ ꯃ ꯄꯩꯁꯥꯉꯅꯦꯔ ꯁꯅꯁꯨꯅꯅꯁꯨꯅ ꯁꯅꯁꯨꯅ
ꯀꯝꯦ
ꯑꯔꯕ ꯑ
ꯂꯣꯁꯄꯒ ꯊꯥꯕ ꯌꯥꯗꯕꯁꯨ ꯅꯨꯡꯉꯥꯏꯇꯦꯅꯅꯥ
ꯌꯥꯗꯌꯦ ꯅꯥꯀꯣꯡꯗ ꯊꯝꯗ꯭ꯔꯗꯤ ꯌꯥꯗꯦ ꯁꯤꯗꯤ
ꯑꯗꯨꯅꯤ ꯁꯤꯗꯤ ꯑꯗꯨꯗꯤ ꯄꯨꯔꯥ ꯕꯦꯔꯥꯅꯤ ꯏꯔ ꯄꯤꯁ ꯑꯃ ꯗꯔꯀꯥꯔ
ꯌꯥꯔ ꯄꯤꯁ ꯊꯤꯟꯖꯥꯠꯂ ꯁꯥꯟꯅꯕꯅꯕꯣꯅꯦ ꯍꯥꯏꯕꯅꯦꯃꯤ ꯁꯤ ꯋꯥꯔꯤꯁꯤ
ꯑꯥ ꯑꯗꯣ ꯁꯤꯁꯦ ꯂꯣꯏꯔꯒ ꯐꯣꯟꯁꯦ ꯃꯤꯅꯤꯠ ꯇꯔꯥ ꯐꯥꯕꯒ ꯊꯝꯈ꯭ꯔꯅꯤ
ꯃꯥꯒꯤ ꯔꯖꯥꯌꯥ ꯇꯔꯥꯃꯨꯛ ꯁꯥꯟꯅꯧ ꯍꯥꯏꯕꯅꯦ
ꯑꯗꯨ ꯅꯠꯇꯦ ꯃꯤꯅꯤꯠ ꯇꯔꯥ ꯐꯥꯕꯒ ꯊꯝꯃꯅꯤ ꯐꯣꯟꯁꯦ ꯑ ꯅꯦꯛꯁ ꯏꯁꯇꯦꯞꯇ ꯀꯔꯤꯅꯣꯕ
ꯑꯗꯨꯗ ꯇꯥꯛꯁ ꯑꯃ ꯂꯩꯔꯦꯗꯅ ꯅꯪꯒ ꯑꯩꯒ ꯋꯥꯔꯤ ꯁꯥꯟꯅꯕꯗ ꯅꯪꯒꯤ ꯇꯥꯛꯁ ꯀꯥꯕ꯭ꯔꯥ ꯀꯥꯗꯕ꯭ꯔꯥ
ꯇꯥꯁꯇ ꯌꯦꯡꯕ ꯌꯥꯗꯦ
ꯍꯧꯖꯤꯛ ꯅꯠꯇꯤ ꯑꯩ ꯍꯣꯔꯦꯟ ꯐꯣꯟ ꯊꯝꯈ꯭ꯔꯀꯥꯟꯗꯅꯦ
ꯍꯧꯖꯤꯛ ꯀꯣꯜꯒꯤ ꯀꯣꯜ ꯀꯦꯁꯇ ꯂꯩꯔꯤꯕꯅꯤꯅ ꯑꯝꯇ ꯀꯩꯝꯇ ꯆꯪ ꯌꯥꯗꯦꯕ
ꯍꯣꯏ ꯕꯥ ꯖꯦꯔꯣ ꯕꯥꯏ ꯐꯥꯏꯚ ꯂꯩꯈꯤꯗ꯭ꯔꯣ
ꯑꯦꯔꯣ
ꯑꯗꯨꯣ ꯖꯦꯔꯣ ꯕꯥꯏ ꯐꯥꯏꯚ ꯂꯩꯈꯤꯕꯗꯣ
ꯎꯝ
ꯑꯗꯨ ꯋꯥꯟ ꯀꯥꯔꯝꯕ꯭ꯔꯥ ꯀꯥꯔꯝꯗꯕ꯭ꯔꯥ ꯑꯗ ꯌꯦꯡꯉꯣ ꯑꯩꯁꯨ ꯌꯦꯡꯗꯣꯏꯅꯦꯕ ꯑꯗꯨ ꯀꯥꯔꯝꯗ꯭ꯔꯒꯗꯤ ꯅꯪꯅ ꯑꯃꯨꯛ ꯀꯣꯜ ꯇꯧꯕ ꯑꯃ ꯃꯊꯧ ꯇꯥꯗꯣꯏꯅꯦꯕ
ꯌꯦꯡꯦ ꯌꯦꯡꯒꯦ ꯌꯦꯡꯦꯣ ꯃꯥꯏꯊꯤ
ꯁꯤ ꯏꯕꯥꯅꯤ ꯐꯣꯟ ꯊꯝꯅꯔꯒ
ꯊꯣꯔꯦꯟꯖ ꯑꯃꯣ ꯑꯁꯣꯝꯒꯤ ꯅꯨꯡꯁꯨꯡꯒꯤꯂꯛ ꯊꯣꯛꯂꯛꯏꯗꯣ
ꯎꯝ
ꯀꯔꯤꯕ ꯆꯤꯡꯡꯂꯦꯟꯒꯒ ꯌꯥꯝ ꯄꯥꯎ ꯐꯥꯎꯅꯔꯝꯕ ꯃꯥꯏ ꯏ ꯄꯥꯟꯗꯒ ꯂꯥꯛꯑꯝꯕꯗꯣ ꯃꯃꯤꯡꯗꯣ
ꯀꯅꯥꯔ ꯍꯥꯏꯗꯨꯕꯣ
ꯑꯁ ꯃꯁꯛꯇꯣ ꯑꯣꯏꯔꯦ ꯆꯤꯡꯂꯦꯟꯒ ꯍꯦꯛ ꯍꯦꯛ ꯄꯥꯔꯝꯕ ꯉꯍꯥꯟꯋꯥꯏ ꯃꯥꯒꯤ ꯈꯨꯟꯅꯦꯒ ꯇꯧꯔꯒ ꯑꯩꯈꯣꯏ ꯆꯠꯂꯨꯔꯒ ꯀ ꯑꯍꯤꯡꯒ ꯂꯦꯛꯄꯗꯣ ꯑꯁ ꯄꯨꯈ꯭ꯔꯤ ꯃꯄꯥꯟꯗ ꯊꯝꯖꯦꯠꯀ ꯆꯥꯗꯅ ꯑꯍꯤꯡ ꯂꯩꯛꯏꯗꯨꯗꯤ
ꯑꯣ ꯁꯒꯣꯜ ꯃꯥꯡꯗ
ꯑꯣ ꯍꯣꯏ ꯍꯣꯏ ꯑꯗꯨꯏ ꯅꯨꯄꯥꯗꯨ
ꯑ ꯂꯥꯛꯁꯟꯕ
ꯑꯣ ꯑꯗꯨꯅꯤ ꯑꯗꯨꯏ ꯅꯨꯄꯥꯗꯨꯅꯤ ꯉꯁꯥꯏ ꯃꯣꯏ ꯊꯣꯛꯂꯛꯏꯗꯣ
ꯎꯝ ꯃꯣꯏ ꯌꯥꯅꯥ ꯑꯦꯗ ꯃꯣꯏ ꯑꯗꯨ ꯑꯗꯨ ꯅꯔ
ꯎꯝ ꯑꯗꯨ ꯂꯧꯊꯣꯛꯑꯒ ꯃꯣꯏ ꯀꯔꯤ ꯇꯧꯗꯣꯏꯖꯥꯅꯣ ꯈꯪꯗꯦ ꯒꯣꯔꯃꯦꯟꯒꯤ
ꯁꯦꯟꯇ꯭ꯔꯦꯜ ꯐꯁ ꯊꯅꯤ ꯍꯥꯏ
ꯍꯣꯏꯕ ꯑꯗꯣ ꯃꯣꯏ ꯂꯩꯕꯗꯅ ꯀꯔꯤ ꯀꯥꯏꯕꯅꯣ ꯀꯔꯤ ꯂꯩꯕꯅꯨ
ꯑꯗꯨꯕꯨꯗꯤꯒ ꯒꯚꯔꯃꯦꯟꯅ ꯁꯤꯜꯂꯛꯄ ꯄꯣꯂꯤꯁꯤꯅꯤꯗꯅ
ꯎꯝ ꯑꯗꯒꯤ ꯃꯦꯁꯦꯁ ꯏꯕ ꯑꯃ ꯂꯩꯈꯤꯗꯥꯏꯅꯦ ꯄ꯭ꯔꯣꯁꯦꯁꯃ
ꯃꯥ ꯍꯥꯏꯁꯦ ꯇꯥꯛꯁꯦ ꯁꯤꯁꯦ ꯂꯣꯏꯔꯒꯅꯦ ꯀꯣꯜꯒꯤ ꯇꯥꯛꯁꯦ ꯂꯣꯏꯔꯕ ꯃꯇꯨꯡꯗ ꯑꯩꯈꯣꯏꯒꯤ ꯀꯔꯦꯛꯁꯟ ꯇꯧꯕꯒꯤꯗꯨ ꯀꯣꯟꯅ ꯂꯥꯛꯀꯦ ꯀꯅꯤ ꯍꯥꯏꯕ
ꯑꯥ
ꯁꯤꯒꯤ ꯇꯥꯛꯁꯦ ꯀ ꯐ꯭ꯛ ꯑꯣꯏꯔꯕ ꯃꯇꯨꯡꯒꯤꯗꯣ ꯄꯩꯁꯥ ꯆꯪꯕ ꯍꯧꯔꯛꯀꯅꯤ ꯍꯥꯏꯕ
ꯑꯥ
ꯎꯝ
ꯑꯣ ꯇꯥꯁꯨ ꯂꯣꯏꯔ ꯃꯇꯨꯡꯗ
ꯑꯥ ꯑꯗꯨꯒ ꯃꯣꯏ ꯃꯦꯁꯦꯁꯀꯤ ꯀꯔꯦꯛꯁꯟ ꯇꯧꯕꯒꯤ ꯇꯥꯕ꯭ꯔꯣ ꯀꯔꯦꯁꯟꯒꯤꯗ ꯀꯔꯦꯟ ꯊꯟꯈꯤꯗꯨꯅ ꯑꯃ ꯀꯣꯟꯅ ꯂꯥꯛꯀꯗꯕꯅꯦ ꯍꯥꯏꯕ
ꯎ ꯌꯥꯎ꯭ꯔ
ꯑꯩꯌꯥ
ꯃꯥꯏꯃꯨ ꯅꯪꯒꯤ ꯊꯥꯡꯗꯣ ꯑꯩꯈꯣꯏꯗ ꯂꯩꯕꯅꯤꯅꯦ ꯅ ꯂꯧ ꯁꯦꯡꯗ ꯌꯥꯔꯔꯣꯏꯗꯤ ꯊꯥꯡꯗꯣ ꯃꯩꯌꯥꯗꯧ ꯊꯧꯗ꯭ꯔꯦꯕ ꯇꯤ ꯁꯦꯄꯁꯤꯅ ꯁꯤꯗ ꯊꯝꯃꯤꯅ ꯀꯔꯤꯒꯤ ꯀ꯭ꯂꯁꯂ ꯍꯧꯗ꯭ꯔꯤꯕꯣ ꯃꯣꯏ ꯁꯔꯤꯞꯇ ꯄ꯭ꯂꯥꯁ ꯂꯩꯈꯤꯕꯗ ꯂꯧꯗꯕ꯭ꯔꯣ
ꯇꯨꯁꯥꯏ ꯊꯕ
ꯎ
ꯀꯥꯄꯂ ꯀ ꯌꯥ ꯀꯣ ꯆꯁꯗ
ꯑꯩꯁꯨ ꯉꯥꯛꯇꯪ ꯂꯥꯛꯑꯝꯒ ꯑꯗꯨꯒ ꯀꯦꯔꯣꯡꯝꯒꯦꯝ ꯑꯃꯅꯤ ꯀꯥꯞꯄꯒ ꯍꯟꯅꯕ
ꯌꯥꯏꯌꯦ ꯅꯣꯏ ꯂꯥꯛꯏꯉꯩꯗ ꯑꯩꯃꯨꯛ ꯆꯥꯛ ꯆꯥꯕ ꯆꯪꯒꯦ
ꯑꯥ
ꯎꯝ
ꯍ
ꯏ ꯁꯔ ꯍꯗ ꯑꯥꯎ ꯑꯥ ꯑ
ꯑ ꯂꯥꯛ ꯂꯥꯛꯈꯅꯤ ꯉꯍꯥꯟꯈꯩ ꯇꯧꯗ ꯃꯑꯣꯡ ꯑꯃꯃꯨꯛ ꯇꯧꯔꯛꯑꯦ ꯍꯥꯏꯔꯤ ꯒꯠꯅꯤ
ꯀꯅꯥꯅꯣ
ꯇꯂꯣꯏ ꯍꯣꯏ ꯂꯩ ꯑꯣ
ꯗꯥꯝ ꯅꯪ ꯉꯁꯥꯏ ꯀꯩꯅꯣ ꯆꯧꯒꯦꯅ ꯍꯥꯏꯔꯝꯕꯗꯨꯅꯤ
ꯑꯣ ꯂꯦꯃꯟ ꯍꯥꯏꯔꯣ ꯃꯔ ꯀꯣꯐꯤꯅꯦꯅ ꯇꯥꯔ
ꯎꯝ
ꯎꯅꯤ ꯃꯥꯄꯟꯕꯨ ꯆ ꯁꯤꯒ ꯊꯥꯛꯑꯣꯕ ꯍꯣꯏ ꯑꯣꯝꯗꯩ ꯊꯔꯛꯒꯗ ꯅꯠꯇ ꯑꯗꯨꯗ ꯍ ꯍ
ꯊ
ꯎ ꯑꯣ ꯑꯩ ꯁꯗꯣꯅꯤꯒ ꯀꯩꯅꯣꯒ ꯁꯣꯝꯄꯣꯛꯀ ꯍꯥꯏꯊꯒꯦ ꯃ ꯃꯥ ꯂꯩꯅꯤꯝꯕ
ꯑꯗꯨ ꯅꯣꯡꯃꯗ ꯁꯤꯁꯦ ꯑꯃ ꯑꯅꯤꯛ ꯑꯅꯤꯔꯛ ꯁꯥꯗꯣꯏꯔꯣ ꯋꯥꯔꯤꯁꯦ ꯍ ꯍꯥꯏ
ꯑꯣ ꯑꯩ ꯑꯩ ꯑꯩ ꯑꯩꯁꯨ ꯍꯥꯏꯗꯔꯒꯦ
ꯃꯤꯅꯤꯠ ꯁꯨꯔꯔꯕꯣ
ꯃꯔ ꯎ